ꯀꯩꯅꯣꯅꯦ ꯐꯣꯟ ꯇꯧꯔꯒ ꯇꯣꯞꯄ ꯍꯥꯏꯗꯤ ꯃꯥꯡꯍꯟꯗꯣꯏ ꯇꯧꯏꯤ ꯃꯆꯦ
ꯅꯪꯒꯤꯗꯣ ꯈꯔ ꯃꯥꯡꯉꯗꯤ ꯐꯩꯗꯅ ꯅꯪꯒꯤ ꯆꯗꯥꯁ ꯁꯅꯣ
ꯕꯤꯂꯥꯏ ꯅꯪꯒꯤ ꯂꯩꯔꯤꯀꯣ ꯅꯪꯒꯤ ꯂꯩꯔꯤ ꯑꯩꯅ ꯕꯠ ꯇꯧ ꯍꯥꯏꯕ꯭ꯔꯥ ꯅꯪ
ꯑꯩꯗꯤ ꯌꯥꯝꯗꯕꯃꯤꯅ ꯕꯗꯔ ꯁꯣꯏꯕ ꯌꯥꯗꯦ ꯕꯗꯔ
ꯃ ꯀꯔꯣ ꯂ ꯇꯥꯖꯤ ꯂꯗꯤ
ꯑꯦ ꯑꯂꯤ ꯏꯟꯗ꯭ꯔꯖꯣꯗꯥ
ꯅ ꯑꯩꯕꯣ ꯅꯪꯒꯤꯗꯤ ꯑꯆꯝꯕ ꯑꯣꯏꯔꯝꯗꯦꯍꯦ
ꯑ ꯇꯣꯃ ꯇ ꯌꯦ ꯀꯥꯏ ꯇꯧꯒꯦ ꯇꯥꯔꯦ ꯄꯨꯡꯃꯨꯛꯀꯤ ꯆꯥꯡꯅꯤ ꯌꯥꯡꯈꯩ ꯍꯥꯏꯌꯦ
ꯄꯩꯁꯥꯗꯨꯣ ꯈꯔ ꯐꯪꯅꯤꯡꯉꯗꯤ ꯈꯔ ꯋꯥ ꯇꯥꯔꯦ ꯑꯗꯨ ꯋꯥꯅꯤꯡꯗ꯭ꯔꯗꯤ ꯇꯣꯛꯑꯒꯦꯔꯣ
ꯏꯇꯦꯗ ꯑꯩꯒꯤ ꯇꯧꯗꯣꯏꯅꯤꯗꯅ ꯍꯌꯦꯡ ꯇꯧꯔꯁꯤ ꯕꯇꯔ
ꯀꯩꯦ
ꯇꯧꯦ ꯋꯥꯔꯦ ꯇꯨꯝꯅꯤꯡꯉꯦꯅꯍ
ꯁꯪꯗꯦ ꯏꯕꯨꯡꯉꯣ
ꯀꯩꯁꯒꯇ ꯂꯤꯕ
ꯍꯌꯦꯡ ꯇꯧꯁꯤꯒꯥꯏ ꯅ ꯁꯛꯅꯦꯗ ꯃꯣꯂꯤꯀꯨꯟꯁꯤꯡ ꯃꯥꯔꯗꯨꯅ
ꯐꯖꯔꯦ ꯅꯪꯗꯤ ꯐꯊꯗꯤ ꯐꯖꯔꯦ ꯋꯥꯎ
ꯍꯔꯣ ꯅ ꯑꯣ
ꯑꯦꯔ ꯃꯥꯗꯤ
ꯏꯃꯗꯂ ꯍꯣ ꯃꯈꯥꯟꯗꯥꯅ ꯉꯁꯥꯏ ꯃꯤ ꯃꯌꯥꯝ ꯀ ꯌꯦ ꯌꯦꯡꯅꯩꯗꯨꯣ ꯎꯗ꯭ꯔꯣ
ꯃꯤ ꯃꯥꯟꯗ ꯑꯃ ꯂꯥꯛꯑꯅꯤ ꯌꯦꯡꯉꯣ ꯑꯣꯏꯔꯅꯤꯗ
ꯑꯦ ꯃꯤ ꯃꯥꯟꯗꯕꯗ ꯌꯦꯡꯉꯒ ꯃꯤ ꯃꯥꯟꯕꯗ ꯌꯦꯡꯕ ꯈꯤꯇꯪ ꯈꯦꯠꯅꯩ
ꯊ
ꯃꯤ ꯅꯨꯡꯁꯤꯗꯕ ꯃꯤ ꯍꯥꯏꯁꯤꯗꯤ ꯌꯦꯡꯅꯤꯡꯕ ꯅꯠꯇꯦ ꯃꯅꯥꯛꯇ ꯆꯠꯅꯤꯡꯕ ꯅꯠꯇꯦ
ꯑꯣ
ꯌꯦꯡꯅꯤꯡꯉꯤꯗꯨꯣ ꯃꯅꯥꯛꯇ ꯆꯪꯅꯤꯡꯉꯤꯗꯨ ꯀꯔꯤꯒꯤꯅꯣ ꯈꯪꯗꯦ ꯅꯪ
ꯑꯣꯀꯦ ꯑꯣꯀꯦ ꯑꯩ ꯁꯣꯔꯤ ꯁꯣꯔꯤ
ꯈꯔ ꯈꯔ ꯈꯪꯖꯤꯜꯂꯨꯅꯦ ꯒ꯭ꯌꯥꯟ ꯇꯧꯅꯦ ꯇꯨꯝꯃꯗꯣꯏꯔ ꯏꯕꯨꯡꯉꯣ
ꯎꯝꯦ
ꯎ ꯅꯤꯡꯉꯦ ꯅꯥꯕ ꯍꯧꯖꯤꯛꯇꯤꯛ ꯇꯨꯝꯃꯗꯤ ꯂꯣꯏꯔꯅꯦ ꯑꯗꯨꯒ ꯉꯟꯅ ꯍꯧꯒꯠꯂꯛꯇ꯭ꯔꯒꯅ ꯂꯨꯔ ꯂꯅꯦ
ꯍꯌꯦꯡꯗꯤ ꯋꯥꯀꯤꯡ ꯆꯦꯟꯗꯣꯏꯅꯤ ꯀꯩꯅꯣ ꯃꯗꯔ
ꯎꯝ ꯋꯥꯖꯤꯅꯤ ꯍꯥꯏꯕ ꯅ ꯆꯤꯟꯗꯥ ꯇꯃꯑꯒ ꯂꯨꯞꯈꯟꯕꯤꯗꯕ ꯎꯝ ꯑꯊ ꯅ ꯈꯂꯤꯁꯤ ꯀꯔꯤ ꯃ
ꯇꯔ ꯍꯨ ꯆꯦꯅꯤ ꯍꯥꯏꯔꯗꯤ ꯆꯦꯜꯟꯅꯗꯕꯅꯦ ꯕꯇꯔ
ꯆꯦꯜꯂꯨ ꯆꯦꯜꯂꯨ ꯆꯦꯜꯂꯨ ꯑꯌꯥꯝ ꯑꯣꯏꯕꯗꯤ ꯆꯦꯟꯕ ꯉꯝꯗꯧ ꯃꯥꯟꯗ꯭ꯔꯤ
ꯎ
ꯇ ꯀꯛ ꯀꯣꯏꯅ ꯇꯧꯀꯦ
ꯋꯥꯝꯑꯞ
ꯌꯨꯃꯤꯟ ꯋꯥꯝ ꯑꯞ
ꯋꯥꯝ ꯑꯞ ꯋꯥꯝ ꯍꯥꯏꯕꯗꯤ ꯍꯛꯆꯥꯡ ꯁꯥꯒꯠꯄ ꯁꯥꯒꯠꯄꯗꯨꯕꯨ ꯋꯥꯝ ꯀꯧꯋꯤ ꯑꯞ ꯍꯥꯏꯕꯗꯤ ꯃꯊꯛ ꯃꯊꯛ ꯁꯥꯒꯠ ꯍꯟꯕꯗꯣ
ꯑꯖꯩ ꯍꯦ
ꯋꯥꯔꯝ ꯗꯥꯎꯟ ꯍꯥꯏꯅ ꯃꯈꯥ ꯁꯥꯒꯠ ꯍꯟꯕ ꯇꯥꯔꯦꯅꯦ
ꯃꯈꯥ ꯁꯥꯒꯠꯍꯟꯕ ꯍꯥꯏꯗꯤ ꯅꯪ ꯈꯪꯗ꯭ꯔꯣ
ꯈꯪꯉꯦ ꯈꯪꯉꯦ ꯑꯗꯨꯕꯨꯗꯤ
ꯃꯈꯥ ꯁꯥꯒꯠꯍꯟꯕ ꯍꯥꯏꯗꯤ ꯎꯀꯥ
ꯑꯣꯀꯥ ꯗꯥꯅꯁ ꯀꯧꯕ꯭ꯔꯣ ꯃꯈꯥ ꯁꯥꯒꯠ ꯍꯟꯕꯁꯦ
ꯀꯧ
ꯎꯀꯥ ꯗꯥꯥꯁ ꯋꯥꯔꯤ ꯇꯧꯔ ꯀꯛꯆꯖꯅꯤ ꯀꯣ
ꯎꯀꯥꯗꯥꯁ ꯀꯧꯋꯤ ꯀꯔꯤꯅꯣꯅꯦ ꯀꯅꯥ ꯐꯣꯟ ꯑꯃ ꯋꯥꯉꯥꯡꯕ ꯇꯥꯔꯦ
ꯆꯤꯡꯂꯦꯝꯕ ꯆꯤꯡꯂꯦꯝꯕ ꯍꯥꯎ ꯅꯩ ꯈꯤꯇꯪ ꯂꯩꯊꯔꯗꯤ ꯑꯁꯣꯝꯗ ꯇꯥꯏꯌꯦ
ꯁꯥꯔ ꯑꯗꯨ ꯀꯩꯅꯣ ꯒ꯭ꯌꯥꯟ ꯇꯥꯗ꯭ꯔꯤꯗꯣ ꯃꯗꯣ
ꯈꯪꯗꯦ ꯅꯥꯕ
ꯃꯥꯏ ꯇꯧꯀꯥꯟꯗ ꯏꯁꯩ ꯇꯧ ꯍꯥꯏꯕ꯭ꯔꯣ
ꯇꯧꯗꯣꯏꯅꯤ ꯇꯧꯗꯣꯏꯅꯦ ꯑꯗꯨꯕꯨꯗꯤ
ꯈꯣꯡꯖꯤꯜꯂꯛꯑꯗꯤ ꯍꯧꯖꯤꯛ ꯎꯝ
ꯃꯥꯏꯗ
ꯑꯆꯝꯕ ꯑꯉꯥꯡ ꯅꯠꯇꯦ ꯍꯥꯏꯔꯨꯕꯒ ꯌꯥꯕ ꯅꯠꯇꯦ ꯄꯩꯊꯣꯛꯈꯤꯗꯣꯔꯤꯝ
ꯎ
ꯌꯦꯟꯗꯣ ꯑꯝꯇꯪ ꯐꯨꯠꯁꯤ ꯀꯩꯅꯣꯅꯦ ꯕꯨꯛ ꯕꯨꯛ ꯂꯥꯎꯃꯩ
ꯌꯦꯟꯂꯣ ꯌꯦꯟꯕꯨ ꯆꯥꯅꯤꯡꯗ꯭ꯔꯦꯗ
ꯉꯥ ꯆꯅꯤꯡꯉꯦ
ꯉꯥꯅ ꯍꯦꯟꯅ ꯆꯥꯅꯤꯡꯉꯦ ꯉꯥ ꯑꯣꯏ ꯆꯥꯅꯤꯡꯉꯦ ꯌꯦꯟ
ꯉꯥ ꯑꯣ ꯁꯟ ꯉꯅꯨ ꯑꯣꯏꯅ ꯆꯥꯁꯤꯔꯣ
ꯄꯋꯥ ꯑꯃ ꯂꯩꯔ ꯂꯣꯏꯔꯦ
ꯄꯧꯋꯥ ꯑꯃꯗꯤ ꯌꯣꯟꯗꯦ ꯕꯗꯔ
ꯁꯥꯃꯟ ꯁꯥꯃꯟ ꯆꯥꯕ
ꯃꯤ ꯄꯦꯛꯀꯤꯡ ꯇꯧꯔ ꯂꯥꯛꯄꯅꯦ ꯕꯗꯔ ꯀꯤꯖꯤ ꯀꯤꯖꯤ ꯍꯦꯟꯕ ꯉꯥꯛꯇꯅꯦ ꯕꯗꯔ
ꯀꯦꯖꯤꯗ ꯀꯌꯥ
ꯀꯦꯖꯤꯗ ꯆꯠꯇ꯭ꯔꯦꯠ ꯆꯥꯅꯤꯄꯥꯥꯟ ꯄꯤꯔꯝꯅꯤ ꯕꯗꯔ
ꯁꯥꯜꯃꯟꯒ ꯇꯨꯅꯥꯒ ꯀꯅꯥꯅ ꯍꯣꯡꯉꯤ
ꯇꯨꯅꯥꯅ ꯍꯦꯟꯅ ꯍꯣꯡꯉꯝꯅꯤ ꯕꯗꯔ
ꯑꯁ ꯇꯨꯅꯥ ꯃꯄꯤꯗꯨ ꯎꯝ ꯇꯨꯅꯥ ꯃꯄꯤ ꯃꯔꯨ ꯌꯥꯎꯗꯕꯗꯣ ꯍꯥꯎꯅꯤ
ꯍꯥꯎꯇꯔꯥꯗꯤ ꯀꯩꯅꯣ ꯕ꯭ꯂꯨ ꯐꯤꯟ ꯇꯨꯅ ꯑꯗꯨꯅꯤ ꯌꯥꯝ ꯇꯥꯡꯉꯦꯁꯦ
ꯀꯟꯅꯅꯣ ꯑꯃꯨꯛ ꯇꯧꯔꯛꯏꯁꯤꯅꯥ
ꯒꯨꯗ ꯅ ꯏꯁ ꯅꯣꯠ ꯏꯌꯔ
ꯅꯪ ꯅꯃꯟꯅꯕ ꯂꯩꯕꯔꯣ꯫
ꯂꯩꯇꯦ
ꯈꯣꯏ ꯀꯩꯅꯣ
ꯕꯣꯏꯄꯨꯔꯣ
ꯃꯥꯒꯤ ꯕꯔꯗꯔ
ꯕꯣꯏꯄꯨꯏ ꯃꯅꯥꯎꯄꯥꯔꯣ
ꯌꯥ
ꯂꯧꯔꯦ꯫
ꯅꯪꯒꯤ ꯁꯨꯛꯇꯝꯇ ꯉꯥꯎꯍꯠꯂꯕ ꯑꯩꯁꯦ꯫
ꯏꯁꯩꯁꯥꯛ ꯏꯁꯩꯁꯥꯛꯂꯥꯛꯑꫭ ꯍꯩꯕꯔ ꯌꯦꯡꯒꯦ꯫
ꯀꯅꯥ ꯁꯥꯛꯅꯒꯦ ꯕꯗ‍꯭ꯔ
ꯏꯁꯩ ꯑꯃꯝꯇꯪ ꯁꯥꯛꯂꯥꯛꯑꫭ ꯀꯩꯗꯧꯔꯒꯦ ꯅꯪꯅ ꯍꯩꯕ ꯏꯁꯩ ꯑꯃꯇꯪ ꯁꯥꯛꯂꯥꯛꯑꫭꯅ
ꯏꯁꯩ ꯍꯩꯇꯦ ꯕꯗ꯭ꯔ
ꯂꯣꯏꯅꯔ ꯅ ꯄꯣꯛꯄꯗ ꯏꯁꯩ ꯁꯛꯇꯕ ꯃꯤ ꯑꯣꯏꯅ ꯇꯧꯔꯗꯅ꯫
ꯁꯥꯛꯀꯦ ꯕꯗ꯭ꯔ
ꯏꯁꯩ ꯑꯝꯇꯪ ꯁꯥꯛꯀꯥꯏꯔꯛꯑꫭ ꯀꯩꯗꯧꯔꯒꯦ ꯫
ꯏꯁꯩ ꯁꯥꯛꯄ ꯍꯩꯇꯤꯌꯦ꯫
ꯀꯂꯀꯥꯔ ꯀꯂꯀꯥꯔ ꯍꯥꯏꯕ ꯍꯣꯏꯅꯤꯅꯦ ꯏꯕꯨꯡꯉꯣ꯫
ꯎꯝ ꯅꯣꯡ ꯀꯂꯀꯥꯔ
ꯕꯥꯠ-ꯔꯨꯝꯒꯤ ꯀꯂꯀꯥꯔ ꯍꯥꯏꯗꫭ ꯈꯪꯗꯔꯦ ꯅꯪ
ꯈꯪꯏ꯫ ꯕꯥꯠ-ꯔꯨꯝꯗ ꯁꯥꯛꯑꯁꯨ ꯅꯪꯗꯤ ꯍꯦꯛ ꯑꯗꯨꯝ ꯊꯤ ꯅꯪꯗꯤ꯫
ꯊꯤꯔꯖꯨ ꯀꯩꯅꯣ ꯏꯁꯩꯅꯦ꯫ ꯏꯁꯩꯕꯨ ꯊꯤꯔꯗꯤ ꯁꯥꯛ ꯌꯥꯗꯦ ꯂꯩꯕ꯭ꯔꯣ ꯫
ꯂꯩꯌꯦ ꯁꯥ ꯏꯁꯩ ꯊꯤꯌꯦ ꯁꯥꯛ ꯇꯥꯅꯤꯡꯗꯤꯑꯦ ꯕꯗ꯭ꯔ
ꯇꯥꯅꯤꯡꯗꯕꯗꯨ ꯃꯤꯒꯤꯗꯤ ꯅꯨꯡꯉꯥꯏꯖꯔꯤꯝꯅꯦ ꯫
ꯅꯨꯡꯉꯥꯏ ꯇꯥꯅꯤꯡꯗꯕꯗꯣ ꯀꯃꯥꯏꯅ ꯅꯨꯡꯉꯥꯏꯔꯤꯅꯣ ꯕꯗ꯭ꯔ
ꯏꯁꯩꯗꫭ ꯃꯁꯥꯗꯥꯗꯤ ꯅꯨꯡꯉꯥꯏꯖꯔꯤꯝꯅꯤꯅꯦ ꯏꯕꯨꯡꯉꯣ꯫
ꯑꯉꯥꯎꯕ ꯍꯥꯏꯗꯣ ꯑꯗꯨ ꯀꯧꯋꯦ ꯕꯗ꯭ꯔ
ꯑꯦ ꯏꯁꯩ ꯁꯥꯛꯄ ꯃꯤ ꯈꯨꯗꯤꯡꯃꯛ ꯑꯉꯥꯎꯕꯔꫭ꯫
ꯃꯥꯅꯦ꯫
ꯑꯗꯨꯗꯤ ꯅꯪ ꯑꯣꯏꯅ ꯑꯉꯥꯎꯕ ꯇꯥꯔꯦꯅꯦ ꯃꯤ ꯏꯁꯩ ꯁꯥꯛꯑꯒꯕꯨ ꯑꯉꯥꯎꯕ
ꯃꯥꯅꯦ ꯕꯗ꯭ꯔ
ꯃꯆꯤꯟꯗ ꯑꯩꯈꯣꯏꯒꯤ ꯋꯥꯈꯜ ꯅꯨꯡꯉꯥꯏꯕ ꯑꯗꯒꯤ ꯃꯣꯟꯗꯥ ꯅꯨꯡꯉꯥꯏꯔꯒ ꯏꯁꯩ ꯉꯪꯗꯕ ꯃꯤꯅꯤꯅ
ꯍꫭꯏ ꯑꯗꯨꯅ ꯈꯥꯟꯅꯕꯅꯤꯗꯅ
ꯑꯗꯨꯅꯤꯅꯦ ꯑꯉꯥꯎꯕ ꯍꯥꯏꯁꯦ ꯫
ꯃꯤꯅ ꯇꯥꯅꯤꯡꯉꯤ ꯇꯥꯅꯤꯡꯉꫭꯏ ꯈꯪꯗꯅ ꯃꯊꯟꯗ ꯀꯣꯏꯂꯥꯎ ꯂꯥꯎꯕ ꯗꯤꯑꯉꯥꯎꯕ ꯀꯧꯗ꯭ꯔꯣ ꯕꯗ꯭ꯔ
ꯃꯊꯟꯇ ꯀꯣꯏꯂꯥꯎ ꯂꯥꯎꯕ ꯅꯠꯇꯦꯌꯦ ꯃꯤꯒꯤ ꯏꯁꯩ ꯁꯥꯛꯆꯕꯅꯦ꯫
ꯁꯥꯛꯂꯛꯑꯦꯅꯦ ꯌꯦꯡꯉꯒꯦꯅꯦ ꯏꯁꯩ ꯑꯝꯇ꯫
ꯀꯔꯤ ꯏꯁꯩ ꯄꯥꯝꯃꯤ ꯫ ꯀꯔꯝꯕ ꯏꯁꯩꯩꯅꯣ ꯅꯪ ꯄꯥꯝꯃꯤꯁꯦ꯫
ꯏꯁꯩ ꯁꯥꯛꯂꯛꯑꯣ ꯌꯥꯝ ꯍꯩꯌꯦ ꯅꯪ ꯍꯩꯖꯔꯦ ꯈꯟꯕ ꯑꯃ
ꯑꯦꯅꯤꯕꯣꯗꯤ ꯑꯦꯅꯤꯕꯣꯗꯤ ꯫
ꯐꯖꯩꯍꯦ ꯆꯥꯛꯏꯍꯦ‌꯫
ꯏꯁꯩ ꯏꯁꯩ ꯍꯥꯏꯖꯦ꯫ ꯑꯆꯝꯕ ꯃꯤ ꯑꯆꯝꯕ ꯃꯤꯅ ꯁꯛꯀꯗꯕ ꯅꯠꯇꯦ
ꯍꯟꯇꯛ ꯋꯥ꯭ꯔꯜ ꯀꯞꯁꯤ ꯀꯅꯥ ꯂꯧꯗꯧ ꯃꯥꯟꯒꯦ ꯕꯗ꯭ꯔ꯫
ꯑꯩꯗꯤ ꯍꯟꯗꯛ ꯋꯥ꯭ꯔꯜ ꯀꯞꯁꯤ ꯀꯩꯅꫭꯗ ꯊꯥꯔꯦ꯫
ꯐ꯭ꯔꯥꯟꯁ
ꯍꯥꯥ
ꯀꯩꯗ
ꯑꯩ ꯍꯟꯗꯛ ꯋꯥ꯭ꯔꯜ ꯀꯞꯁꯤ ꯀꯩꯅꯣꯗ ꯇꯥꯔꯦ
ꯀꯩꯅꯣ ꯀꯅꯥ ꯏꯁꯄꯦꯟꯅ ꯑꯣꯏꯔꯣꯏꯗ ꯏꯁꯄꯦꯟꯅꯗꯤ ꯂꯧꯔꯣꯏꯗ
ꯅꯪꯒꯤ ꯀꯅꯥ ꯇꯨ
ꯑꯈꯣꯏꯗꯤ ꯕꯥꯔꯀꯥ ꯕꯔꯀꯥꯑ‌ꯌ‌ꯦ ꯁꯣꯏꯔꯦ ꯑꯥꯔꯖꯦꯟꯇꯤꯅꯥ ꯍꯥꯏꯕ
ꯑꯥꯔꯖꯦꯟꯇꯤꯅꯥꯅꯗꯤ ꯑꯣꯏꯔꯔꯣꯏꯌꯦ ꯇꯠꯈ꯭ꯔꯅꯤ ꯑꯁ꯭ꯋꯥꯏꯗ
ꯑꯥꯔꯖꯦꯟꯇꯤꯅꯥꯗꯨꯗꯤꯅꯦ
ꯑꯔꯖꯦꯟꯇꯤꯅꯥꯗꯨꯗꯤꯅꯦ
ꯂꯩꯍꯧꯔꯅꯤꯌꯦ
ꯃꯃꯥꯡ ꯆꯍꯤ ꯆꯦꯝꯄꯤꯌꯟꯅꯦ ꯕꯔꯗꯔ ꯃꯃꯥꯡ ꯆꯍꯤ ꯍꯥꯏꯔꯦ ꯑꯁ ꯁꯣꯔꯤ ꯃꯃꯥꯡ ꯋꯥꯜꯀꯞ ꯆꯦꯝꯄꯤꯌꯟꯅꯦ ꯕꯗꯔ
ꯃꯃꯥꯡ ꯋꯥꯔꯜ ꯀꯞ ꯆꯦꯝꯄꯤꯌꯟꯗꯨ ꯍꯟꯗꯛꯇꯤ ꯃꯣꯏꯒꯤ ꯏꯁꯀ꯭ꯋꯥꯠꯇꯨ ꯌꯥꯗꯕꯗꯨ
ꯀꯥꯅꯥꯅ ꯍꯥꯏꯅꯣ ꯕꯔꯗꯔ
ꯅꯩꯅ ꯏꯁꯀ꯭ꯋꯥꯠꯇ ꯐꯖꯕꯁꯤ ꯕꯥꯔꯖꯤꯟ ꯕꯥꯔꯖꯤꯟꯂꯤ ꯏꯁꯀ꯭ꯋꯥꯠ ꯐꯖꯔꯁꯨ ꯃꯣꯏꯗꯤ ꯕꯦꯔꯥ ꯌꯥꯝ ꯀꯥꯏꯑꯦꯕ ꯃꯣꯏꯗꯤ ꯋꯥꯔꯀꯞ ꯂꯧꯅꯤ ꯍꯥꯏꯔꯒ ꯍꯦꯛꯇ ꯂꯧꯗꯦ ꯀꯔꯤꯒꯤꯅꯣ ꯍꯥꯏꯕ ꯃꯇꯝꯗ ꯃꯣꯏꯒꯤ ꯕꯦꯚ ꯇꯠꯂꯤꯁꯤ ꯐꯖꯔꯒ ꯑꯗꯨꯅ ꯃꯣꯏꯗꯤ ꯊꯥꯖꯕ ꯌꯥꯕ ꯄꯣꯠ ꯅꯠꯇꯦ
ꯍꯟꯗꯛꯇꯤ ꯅꯦꯃꯥꯔ ꯌꯥꯎꯔꯅꯤ ꯍꯥꯏꯗꯥꯏꯅꯦ ꯕꯗꯔ
ꯌꯦꯁ ꯁꯥꯔ
ꯌꯥꯔꯦ ꯑꯃꯨꯛ ꯇꯧꯔꯛꯀꯦ ꯏꯕꯨꯡꯉꯣ
ꯇꯧꯔꯛꯑꯣ ꯑꯣꯖꯥ